ꯍꯜꯂꯣ
ꯍꯂꯣ
ꯇꯥꯔꯔꯕꯣ ꯄꯆꯥ
ꯑꯣ ꯇꯥꯔꯦ ꯇꯥꯔꯦ
ꯑꯣ ꯑ ꯆꯥꯛꯇꯣ ꯊꯣꯡꯕꯗ ꯂꯥꯏꯠꯇꯣ ꯆꯥꯛ ꯀꯠꯄꯅꯤꯅ ꯇꯧꯔꯤꯕ
ꯁꯤ ꯀꯛꯆꯤꯡꯒꯤꯗꯤ ꯃꯟꯁꯨ ꯈꯨꯀꯠꯂꯝꯅꯤꯁꯦ ꯁꯤꯗꯤ
ꯀꯔꯤꯅꯣ ꯍꯥꯏꯁꯤꯕꯨ ꯀꯛꯆꯤꯡ
ꯀꯈꯅ ꯄꯦꯦꯦ
ꯅꯪ ꯐꯤꯗꯤ ꯂꯣꯏ ꯆꯤꯛꯊꯠꯇ꯭ꯔꯣ
ꯐꯔꯁ ꯆꯄꯕ ꯌꯦꯡꯦ
ꯃꯣꯆꯥꯅ ꯄꯨꯡ ꯀꯌꯥꯗꯋꯥꯏ ꯍꯜꯂꯛꯏꯕ ꯃꯥꯗꯤ
ꯑ ꯃꯣꯏ ꯍꯧꯖꯤꯛꯀꯥꯟꯗꯤ ꯅꯣꯏ ꯊꯦꯡ ꯊꯦꯡꯅꯦ ꯄꯨꯡ ꯊꯦꯡꯉꯤꯅꯦ ꯑꯁꯦꯡꯕꯗꯤ ꯊꯕꯛꯁꯦ ꯍꯥꯄꯥꯏꯚꯔ ꯐꯣꯡꯗꯦꯟ ꯍꯦ ꯃꯃꯔꯤ ꯀ ꯄꯔꯦ ꯎꯝ
ꯑꯌꯥ
ꯗꯣ ꯀꯨꯀꯣꯏ ꯑꯩꯈꯣꯏ ꯕꯥꯏꯁꯤꯗ ꯃꯈꯣꯏꯁ ꯅꯤꯛ ꯄꯨꯊꯣꯔꯛꯑꯦ ꯆꯥꯛꯁꯦ ꯂꯣꯏꯔꯦꯅ ꯦꯕꯤ ꯀꯥꯏ ꯚꯥꯏꯅ ꯈꯣꯝ ꯇꯦꯡꯀꯣꯛ ꯀꯩꯀꯥꯁꯦ ꯇꯦꯡꯐꯣꯛꯑ ꯉꯥꯏꯔꯤꯅꯤ ꯀꯣ ꯃꯥ ꯊꯤꯍꯟꯅꯕ ꯇꯦꯡꯊꯣꯛꯑ ꯀꯀꯥ ꯊꯝꯕꯤꯔꯤꯅꯤ ꯑꯗꯨꯒꯗꯤ ꯄꯨꯊꯣꯛꯄꯩꯁꯤꯗ ꯃꯈꯨꯠꯇꯣ ꯑꯗꯨꯀꯥꯟꯗ ꯑꯩꯈꯣꯏꯕꯥꯁꯦ ꯃꯁꯥꯥꯁ
ꯁꯣꯔ ꯍꯣꯟꯕ ꯋꯥꯔꯦꯅꯦ
ꯍꯥ ꯀꯁ ꯍꯜ ꯑꯣꯏꯕꯅꯤ ꯑꯗꯨ ꯀꯥꯟ ꯃꯁꯥꯀ ꯁꯣ ꯁ ꯇꯧꯔꯤꯕ ꯃꯥꯦꯁ ꯇ ꯈꯔ ꯃꯤꯅꯤ ꯈ ꯄꯨꯊꯔ ꯆ ꯐꯨꯖꯦ ꯑ ꯔꯁꯨ ꯑꯣꯏꯔꯦ ꯦ ꯍꯦꯛꯇ ꯄꯨꯊꯣꯔꯛꯑꯒ ꯆꯥꯈꯠꯂꯑꯒ ꯀꯨꯀꯔꯁꯦ ꯂꯥꯎ ꯎꯞꯄ ꯅꯦꯝꯉꯦ
ꯑ
꯭ꯔ ꯑꯩ ꯊ ꯉꯥꯡ ꯂꯩꯔ ꯖꯥꯠꯔꯥ ꯍꯜꯂꯣ ꯀꯥꯕ꯭ꯔꯣ